ꯍꯜꯂꯣ
ꯑꯇꯥꯌꯦ ꯁꯨꯝ ꯂꯩꯌꯦꯗ ꯇꯨꯝꯕ ꯍꯧꯒꯠꯂꯒ ꯂꯩꯌꯦ
ꯇꯨꯝꯃꯣꯏꯔꯣ ꯍꯥꯏꯁꯦ
ꯍꯣꯏ
ꯑꯥ
ꯇꯗꯤ
ꯇ
ꯅꯪꯗꯤ
ꯑꯩ ꯍꯧꯖꯤꯛꯇꯪ ꯍꯜꯂꯛꯇ ꯉꯥꯏꯔꯤꯌꯦ ꯁꯥꯟꯅꯕ ꯆꯠꯂꯨꯕꯅꯤ
ꯑꯣ ꯀꯗꯥꯏꯗ ꯁꯅꯕ ꯆꯠꯄ꯭ꯔꯥ
ꯑꯣ ꯑꯥꯗ ꯀꯩꯅꯣꯝꯔꯣꯝꯗ ꯏꯌꯥꯔꯄꯣꯔꯠ ꯂꯝꯕꯤꯗ
ꯀꯦꯟꯖꯥꯡ ꯆꯥꯈ꯭ꯔꯒꯦ
ꯉꯁꯤꯗꯤ ꯍꯋꯥꯏꯖꯩꯌꯦ ꯅꯪꯗꯤ
ꯊꯅ
ꯀꯖꯥꯛ
ꯗꯥꯜ ꯆꯌꯦ ꯆꯥꯃꯟꯩ ꯅꯪꯒ
ꯑꯁ ꯆꯞ ꯃꯥꯟꯅꯩꯅꯦ
ꯍꯋꯥꯏ
ꯊꯦꯡꯅ ꯊꯣꯡꯉꯤꯔꯥ ꯑꯥ ꯅꯪꯅ ꯊꯣꯡꯕ꯭ꯔꯕ ꯎꯝꯁ ꯑꯗꯨꯗꯤ ꯍꯥꯎꯔꯝꯗꯣꯏ ꯃꯥꯜꯂꯦ
ꯑꯩꯅ ꯊꯣꯡꯗ꯭ꯔꯗꯤ ꯃꯤ ꯊꯣꯡꯅꯤꯡꯉꯥꯏ ꯂꯩꯇꯦ
ꯑꯣ ꯅꯪ ꯅꯇꯣꯝꯗ ꯂꯩꯕ꯭ꯔꯣ ꯍꯥꯏꯁꯤꯕꯣ
ꯅꯣꯏꯒꯤꯗꯤ
ꯑꯩꯈꯣꯏꯒꯤꯗꯤ ꯀꯩꯅꯣꯝꯗ ꯁꯥꯟꯅꯕ ꯃꯐꯝꯗ ꯆꯥꯏꯌꯦ ꯑꯩꯈꯣꯏꯗꯤ
ꯑꯣ ꯑꯣ ꯑꯥꯗ ꯄꯨꯂꯞ ꯄꯨꯂꯞ ꯂꯩꯕ꯭ꯔꯥ
ꯑꯥ ꯂꯩꯌꯦ ꯑꯩꯗꯤ ꯌꯨꯝꯗ ꯍꯜꯂꯛꯑꯦ ꯍꯣꯏ ꯃꯣꯏꯗꯤ ꯂꯩꯌꯦ ꯑꯉꯥꯡꯁꯤꯡ ꯑꯉꯥꯡꯁꯤꯡ ꯁꯥꯟꯅꯐꯝ ꯑꯉꯥꯡꯁꯤꯡꯗꯤ ꯃꯣꯏ ꯄꯨꯂꯞ ꯂꯩꯕ
ꯑꯣ ꯆꯥꯕꯅ ꯑꯥꯗ ꯆꯥꯕ
ꯑ ꯐꯥꯔꯁ ꯁꯦꯁꯟꯒꯤꯗꯤ ꯑꯩ ꯑꯛ ꯑꯌꯨꯛꯇꯗꯤ ꯑꯥꯅ ꯆꯥꯏꯕ ꯅꯨꯡꯗꯥꯡꯗꯅ ꯌꯨꯝꯗ
ꯑꯣ ꯅꯨꯡꯇꯤꯒꯤ ꯑꯗꯨꯃꯥꯏꯅ ꯇꯧꯕ꯭ꯔꯥ
ꯀꯩ
ꯑ ꯅꯨꯡꯇꯤꯒꯤ ꯑꯥꯗ ꯆꯥꯕ꯭ꯔꯥ ꯃꯣꯔꯅꯤꯡꯗꯤ
ꯑꯥ ꯅꯨꯡꯇꯤꯒꯤꯁꯦ ꯑꯥꯗ ꯆꯥꯃꯟꯗꯅ ꯀꯩꯅꯣꯝ ꯇꯧꯋꯦ ꯆꯥꯅꯤꯡꯉꯤ
ꯍꯥꯎꯕꯅꯦ ꯍꯦ ꯍꯋꯥꯥꯏꯁꯨ
ꯀꯩꯕ
ꯅꯨꯡꯇꯤꯒꯤ ꯆꯥꯕꯗꯤ ꯇꯪꯒꯅꯤꯀꯣ ꯍꯋꯥꯏꯗꯨ
ꯑ ꯑꯗꯨ ꯅꯨꯅꯨꯡꯇꯤꯖꯏ ꯆꯏ ꯇꯜꯅꯦ ꯑꯗꯨ
ꯎꯝ ꯏꯚꯤꯅꯤꯡꯗꯤ ꯍꯥꯎꯔꯝꯅꯤ ꯀꯩꯅꯣ ꯌꯨꯝꯗ ꯆꯥꯕꯒꯤ
ꯑ ꯏꯚꯤꯅꯤꯡꯗꯤ ꯌꯨꯝꯗ ꯆꯥꯕꯅꯤꯅ ꯍꯥꯎꯋꯦ ꯍꯟꯖꯥꯡꯗꯤ ꯏꯃꯥ ꯑꯣꯏꯅ ꯊꯣꯡꯕꯅꯤꯅ
ꯍꯣꯏ ꯃꯣꯏꯅ ꯊꯣꯡꯕꯗꯤ ꯃꯍꯥꯎ ꯇꯣꯡꯉꯥꯜꯂꯦꯕ
ꯇꯣꯡꯉꯥꯜꯂꯦ ꯏꯃꯥꯅ ꯊꯣꯡꯕꯒ ꯑꯩꯈꯣꯏ ꯑꯥꯗ ꯊꯣꯡꯕꯒ ꯌꯥꯝ ꯈꯦꯠꯅꯩꯗ
ꯎꯝ
ꯅꯪꯗꯤ ꯅꯣꯏ ꯅꯆꯤꯟ ꯏꯅꯥꯎꯗꯤ ꯀꯌꯥꯅꯣ
ꯑꯩꯈꯣꯏ ꯃꯔꯤ
ꯑꯣ ꯅꯪꯅ ꯀꯌꯥ ꯁꯨꯕ
ꯑꯍꯨꯝ ꯅꯈꯣꯏꯗꯤ
ꯅꯪꯅ ꯑꯩꯈꯣꯏꯁꯤꯗꯤ ꯑꯍꯨꯝ
ꯅꯟꯅ
ꯑꯩꯅ
ꯍꯣꯏ
ꯑꯩꯅ ꯇꯣꯝꯕ
ꯇꯝꯄꯣ ꯅꯅꯦ
ꯇꯣꯝꯄꯣꯛ ꯇꯣꯝꯄꯣꯛ ꯀꯧꯔꯁꯨ ꯌꯥꯏ ꯇꯣꯝꯄꯣ ꯀꯧꯗ꯭ꯔꯁꯨ ꯌꯥꯏ
ꯑꯝ ꯄꯣꯟꯅꯩ ꯑꯇꯝ ꯑꯇꯣꯟ ꯑꯇꯥꯡꯗꯤ
ꯑꯩꯗꯤ ꯇꯥꯡꯗꯦ
ꯑꯩꯗꯤ ꯅꯨꯄꯥ ꯑꯍꯨꯝ
ꯑꯣ ꯅꯨꯄꯤ ꯂ ꯂꯩꯇꯦ
ꯂꯩ ꯂꯩꯛꯇ
ꯅꯨꯄꯤ ꯑꯃ ꯗꯔꯀꯥꯔ ꯇꯥꯕꯅꯤ
ꯊꯣ ꯊꯌ
ꯊ
ꯍꯣꯏ
ꯅꯪ ꯂꯩꯔꯤꯁꯤꯗꯤ
ꯊꯤꯗꯅꯁꯨ ꯌꯥꯈ꯭ꯔꯕꯗꯨꯕꯨ ꯅꯪ ꯂꯩꯔꯤꯁꯤꯕꯨ
ꯁꯤꯤꯗꯁꯨꯗꯃꯂ ꯂꯩꯕꯅꯦ ꯍꯧꯖꯤꯛ ꯀꯥꯟꯗ
ꯑꯁ ꯑꯗꯨ ꯑꯩꯗꯤ ꯗꯃꯥꯗꯤ ꯄꯥꯝꯗꯦ ꯅꯪ ꯄꯥꯝꯃꯦ
ꯑꯗꯨꯃ ꯂꯩ ꯑꯗꯨꯅꯕꯨꯡꯉꯣ
ꯙꯃꯥ ꯄꯥꯝꯗꯦꯕ
ꯑꯩ ꯑꯩꯅ ꯍꯜꯂꯝꯗꯅꯥꯀꯣ ꯂꯥꯁꯇ꯭ ꯇꯥ
ꯅꯪ ꯍꯜ ꯍꯜꯂꯝꯒꯗ꯭ꯔꯣꯅꯦ ꯍꯜꯂꯝꯃꯣꯏꯗ
ꯀꯧꯔꯒꯥ ꯂꯩꯅꯤꯀꯣ
ꯑꯗꯨ ꯑꯗꯨꯑꯣꯏꯔꯁꯨ ꯅꯪꯅ ꯍꯜꯂꯝꯃꯣꯏꯗꯀꯩꯁꯨꯛ
ꯍꯜꯂꯝꯅꯤꯗ
ꯍꯦꯜ ꯍꯜꯂꯝꯃꯣꯏ ꯍꯜꯂꯝꯣꯏ
ꯑꯩꯅꯥ ꯍꯅꯒꯗꯕ ꯃꯥꯂꯦ ꯅꯪꯒꯤ ꯅꯪꯒꯤ ꯃꯈꯣꯟꯗꯣ ꯑꯉꯥꯡ ꯑꯣꯏꯌꯦꯀ
ꯍꯜꯂꯝꯃꯣꯏ ꯗꯥ ꯆꯂꯝꯅꯤꯀꯣ ꯗꯥ-ꯗꯥ ꯑꯣꯏꯅ
ꯑꯩꯅ ꯀꯧꯕꯗꯤ ꯈꯔꯕꯨ ꯐꯥꯔꯦ ꯅꯪꯅ ꯏꯆꯦ ꯀꯧꯔꯒ ꯂꯩꯅꯤꯀꯣ
ꯅꯠꯇꯦ ꯗꯗꯥ-ꯗꯗꯥ-ꯗꯗꯥ ꯀꯧꯔꯗꯤ ꯗꯗꯥ ꯀꯧꯔꯅꯤ ꯎꯝ ꯇꯥꯃꯣ ꯑꯣꯏꯅ ꯀꯧꯔꯛꯀꯅꯤꯀꯣ
ꯂꯥꯁꯇꯥ ꯃꯣꯏ ꯇꯥꯃꯣ ꯑꯣꯜꯂꯒ ꯂꯩꯒꯅꯤ
ꯑꯗꯨꯅꯦ ꯇꯥꯃꯣ ꯑꯣꯏꯅ ꯀꯧꯔꯛꯀꯅꯦꯕ ꯂꯥꯁꯇ ꯇꯥꯃꯣ ꯆꯥ ꯄꯨꯊꯣꯛꯆꯔꯀꯦ ꯀꯥꯏꯅ
ꯗꯥꯇꯣꯟ ꯀꯧꯔꯒ ꯂꯣꯏꯔꯦ ꯀꯩꯅꯣ
ꯗꯥ ꯇꯣꯟ ꯍꯥꯏꯅ
ꯎꯝ
ꯑꯁ ꯑꯗꯨꯁꯨ ꯌꯥꯏ ꯑꯗꯨꯗꯤ ꯑꯩꯉꯣꯟꯗ ꯆꯞ ꯆꯥꯅꯔꯦ ꯗꯥ
ꯑꯗꯨꯅꯦ ꯆꯞ ꯆꯥꯟꯅꯒꯤ ꯈꯪꯕꯒꯤ ꯍꯥꯏꯕ
ꯑꯗꯨꯅꯤ ꯑꯩ ꯇꯣꯟꯁꯨ ꯇꯣꯜꯂꯦ ꯗꯥꯇꯣꯟ ꯀꯧꯔ ꯆꯞ ꯆꯥꯔꯦ
ꯎꯝ ꯍꯧꯖꯤꯛꯇꯤ ꯀꯩꯗꯧꯔꯤꯒꯦ
ꯍꯧꯖꯤꯛꯇꯤ ꯌꯨꯝ ꯍꯜꯂꯛꯀꯦ ꯇꯧꯔꯤ
ꯑꯣ ꯍꯟꯗ꯭ꯔꯤ
ꯍꯟꯗꯔꯤ ꯉꯥꯏꯍꯥꯛ ꯂꯩꯔꯒꯥ ꯍꯟꯗꯣꯏꯅꯤ ꯉꯥꯏꯍꯥꯛ ꯂꯩꯔꯒ ꯌꯨꯝ ꯍꯜꯂꯛꯑꯅꯤ
ꯎꯝ ꯕꯣꯜ ꯌꯦꯡꯕ꯭ꯔꯣ
ꯕꯣꯜ ꯌꯦꯡꯉꯤ
ꯀꯅꯥꯗ ꯁꯞꯄꯣꯔꯠ ꯄꯤꯕ꯭ꯔꯥ
ꯑꯩꯒꯤ ꯁꯄꯔꯤ ꯌꯥꯒꯤꯗ꯭ꯔꯦ
ꯍ ꯔꯣꯅꯥꯜꯗꯣꯔ ꯎꯝ ꯑꯩꯗꯤ ꯄꯥꯃꯗꯦ
ꯅꯪ ꯀꯥꯅꯥ ꯄꯥꯝꯃꯤꯕ ꯃꯦꯁꯤ
ꯑꯩꯅ ꯏꯝꯕꯥꯄꯦꯗ ꯐ꯭ꯔꯥꯟꯁꯗ
ꯑꯗꯨꯗꯤ ꯐ꯭ꯔꯥꯟꯁꯅꯤꯅꯦ ꯑꯁ ꯑꯗꯨꯗꯤ ꯉꯁꯤ ꯂꯩꯕꯅꯤ ꯃꯦꯁ
ꯑꯣ ꯉꯁꯤ ꯂꯩꯌꯦ ꯍꯥꯏꯕꯅꯦ ꯌꯦꯡꯗꯤ ꯁꯨꯡꯌꯦꯡ ꯌꯦꯡꯗꯦ
ꯑꯣ ꯁꯞꯄꯣꯔꯠꯇꯪ ꯄꯤꯕ
ꯌꯦꯡꯕꯗꯤ ꯁꯨꯡꯌꯦꯡ ꯌꯦꯡꯗꯦ ꯍꯧꯕꯗꯒꯤ
ꯁꯞꯄꯣꯔꯠ ꯇꯧꯔꯒ ꯀꯩꯅꯣꯝꯗ ꯌꯦꯡ
ꯁꯄꯣꯠ ꯇꯧꯕꯋꯥꯅꯤ ꯀꯗꯥꯏꯗꯒꯤ ꯄꯨꯡ ꯑꯥꯗ ꯀꯅꯥꯅ
ꯑꯗꯨꯖꯨ ꯁꯞꯄꯣꯔꯠ ꯇꯧꯔꯗꯤ ꯌꯦꯡꯒꯗꯕ ꯅꯠꯇ꯭ꯔꯣ
ꯑꯁ ꯃꯤꯠ ꯄꯥꯡꯕ ꯉꯝꯗꯦꯍꯦ
ꯍꯧꯒꯠꯄ ꯉꯝꯗꯕ꯭ꯔꯣ ꯍꯥꯏꯁꯤꯕꯣ
ꯎꯝ ꯑꯥ ꯕꯥꯔꯣ ꯐꯥꯎꯕ ꯃꯤꯠ ꯄꯥꯡꯂꯒ ꯂꯩꯕ ꯉꯝꯗꯦꯕ
ꯑ ꯑꯁ ꯑꯗꯨꯗꯤ ꯕꯥꯔꯣꯕꯨ ꯃꯤꯠ ꯄꯥꯡꯕ ꯂꯩ ꯎꯝ ꯂꯩꯔꯣꯏ ꯑꯗꯨꯗꯤ
ꯌꯥꯝ ꯌꯦꯡꯅꯤꯡꯕꯁꯨ ꯐꯥꯎꯗꯦꯗ
ꯑꯩꯁꯤ ꯄꯥꯝꯗꯦ ꯕꯣꯜꯗꯤ ꯕꯣꯜ ꯁꯥꯟꯅꯗꯕꯅꯤꯅ ꯕꯣꯜ ꯄꯥꯝꯗꯦ ꯁꯨꯝ ꯌꯦꯡꯕ ꯋꯥꯅꯦ ꯕꯤꯠꯇ
ꯌꯦꯅꯤꯡꯕꯁꯨ ꯄꯣꯛꯇꯦ ꯀꯔꯤꯅꯣ ꯈꯪꯗꯦ
ꯑꯗꯨꯅꯦ ꯑꯩ ꯁꯨꯝ ꯄꯥꯝ ꯄꯥꯝꯗꯦꯕ ꯌꯦꯡꯕ
ꯎꯝ ꯕꯣꯂꯤ ꯕꯣꯂꯤꯒꯨꯝꯕ ꯑꯗꯨꯝ ꯎꯝ ꯈꯨꯟ ꯈꯨꯟꯒꯤ ꯒ꯭ꯔꯥꯎꯟꯗꯒꯨꯝꯕ ꯁꯅꯕꯗꯨ
ꯎꯝ
ꯑꯗꯨ ꯒꯨꯝꯕꯗꯤ ꯌꯦꯡꯉꯦ ꯑꯗꯨ ꯐꯨꯠꯕꯣꯜꯗꯤ ꯌꯦꯡꯅꯤꯡꯗꯦ
ꯑꯁ ꯑꯗꯨꯗꯤ ꯅꯪ ꯕꯣꯂꯤ ꯌꯥꯝ ꯄꯥꯝꯕ ꯃꯥꯜꯂꯤ
ꯕꯣꯂꯤꯅ ꯈꯔ ꯄꯥꯃꯦ
ꯕꯣꯂꯤ ꯄꯥꯃꯦ
ꯈꯔ ꯄꯥꯃꯦ ꯁꯅꯥꯕꯗꯤ ꯍꯩꯇꯦ ꯑꯗꯨꯁꯨ
ꯑꯗꯨ ꯁꯥꯟꯅꯧ ꯌꯥꯗ꯭ꯔꯣ
ꯈꯨꯟꯗꯥ ꯂꯩꯕ ꯀꯥꯟꯗꯗꯤ ꯈꯔ ꯈꯔ ꯍꯩꯔꯝꯕꯅꯦ
ꯎꯝ ꯁꯥꯟꯅꯕ
ꯁꯤꯗ ꯑꯗꯨꯝ ꯂꯩꯈ꯭ꯔꯕꯒꯦ ꯀꯔꯤꯁꯨ ꯁꯥꯟꯅꯗ꯭ꯔꯕꯒꯦ ꯍꯩꯇꯦ
ꯀꯥꯏꯗ ꯂꯩꯕꯒꯤ
ꯇꯝꯄꯥꯛꯇ ꯂꯩꯌꯦ ꯇꯝꯄꯥꯛꯇ ꯆꯤꯡꯗ ꯂꯩꯇꯦ
ꯑꯦ ꯑꯗꯨꯗꯤ ꯇꯝꯄꯥꯛꯇ ꯂꯩꯔꯗꯤ ꯎꯟꯅꯕ ꯌꯥꯏꯅꯦ ꯑꯗꯨꯗꯤ
ꯏꯃꯥ ꯂꯩꯕꯥꯛ ꯁꯦꯡꯇ꯭ꯔꯦꯤꯛ ꯁꯦꯡꯕꯗ ꯂꯩ
ꯑꯣ ꯏꯃꯥ ꯂꯩꯕꯥꯛꯇ ꯂꯩꯕꯗꯣ ꯑꯗꯨꯗꯤ ꯏꯃꯥ ꯂꯩꯕꯥꯛꯇ ꯎꯅꯕ ꯌꯥꯏꯅꯦ ꯑꯗꯨꯗꯤ
ꯏꯃꯥ ꯂꯩꯕꯥꯛꯇ
ꯑꯗꯨꯅꯦ ꯏꯃꯥ ꯂꯩꯕꯥꯛꯇꯨꯗ ꯎꯅꯕ ꯌꯥꯏ ꯍꯥꯏꯁꯦ
ꯗꯨꯅꯦ
ꯑꯗꯨꯅꯦ ꯑꯩ ꯂꯥꯛꯑꯗꯤ ꯀꯩ ꯄꯤꯖꯗꯣꯏꯕ ꯏꯃꯥ ꯂꯩꯕꯥꯛꯇ ꯎꯅ ꯎꯅꯕ ꯀꯩꯅꯣ ꯂꯥꯛꯑꯗꯤ ꯑꯩꯅ ꯅꯪꯒ
ꯏꯃꯥ ꯂꯩꯕꯥꯛ ꯀꯣꯠꯂꯒ ꯄꯤꯖꯕ ꯇꯥꯔꯦ
ꯑꯦ ꯑꯩꯁ ꯏꯃ ꯂꯩꯕꯥꯛꯇꯤ ꯑꯩꯗꯤ ꯆꯥꯗꯦ
ꯁꯅꯥ ꯂꯩꯕꯥꯛꯇ ꯂꯩ ꯏꯕꯤꯔꯤꯌꯦꯦ
ꯑꯗꯨꯗꯤ ꯑꯩꯗꯤ ꯅꯪꯅ ꯊꯣꯡꯕ ꯏꯟꯁꯥꯡꯁꯦ ꯆꯥꯅꯤꯡꯏ
ꯎꯝ
ꯎꯝ
ꯍꯥ
ꯅꯪꯅ ꯊꯣꯡꯕ ꯏꯟꯖꯥꯡꯗꯣ
ꯍꯣꯏ
ꯑꯗꯨ ꯆꯥꯅꯤꯡꯉꯦ
ꯁꯣꯏꯗ꯭ꯔꯥꯕꯅꯦ
ꯁꯣꯏꯗ꯭ꯔꯦ ꯑꯁꯦꯡꯕꯅꯤ
ꯄꯖꯥꯕ ꯉꯝꯒꯗ꯭ꯔꯅ
ꯉꯝꯗ꯭ꯔꯗꯤ ꯀꯩꯅꯣ ꯅꯆꯦ ꯑꯩꯅ ꯊꯣꯡꯗꯔꯒ ꯂꯣꯏꯔꯦꯅꯦ
ꯏꯆꯦꯒꯦ ꯀꯣꯍꯜꯂꯤꯄꯣꯠ
ꯑꯍꯍꯥ꯫
ꯏꯆꯦꯖꯨ ꯑꯣꯏꯔꯝꯃꯣꯏ꯫
ꯑꯩꯅ ꯌꯥꯝ ꯍꯟꯒꯤꯗꯧ ꯃꯥꯜꯂꯦ꯫
ꯑꯩꯖꯦ ꯀꯩ_꯫
ꯍꯣꯏ꯫ ꯅꯪꯗꯤ ꯑꯉꯥꯡ ꯑꯣꯏꯈꯤꯗꯧ ꯃꯥꯜꯂꯦ꯫
ꯑꯩꯖꯦ꯫
ꯎꯝ꯫
ꯑꯁ ꯑꯗ_꯫
ꯎꯝ ꯎ꯫
ꯅꯠꯇꯔ꯭ ꯅꯦ꯫
ꯀꯔꯤ ꯀꯔꯤꯒꯦꯝ ꯁꯅꯕ꯭ꯔꯥ ꯅꯪꯗꯣ
ꯒꯦꯝ ꯁꯥꯟꯅꯗꯦ ꯑꯩ ꯒꯦꯝ ꯁꯥꯟꯅꯕ ꯅꯠꯇꯦꯀꯣ ꯑꯩ ꯀ꯭ꯔꯤꯀꯦꯠ ꯁꯥꯟꯅꯩ ꯍꯥꯏꯕꯅꯦ
ꯑꯩꯅ ꯑꯩꯅ ꯍꯥꯏꯕꯗꯤ ꯅꯪ ꯁꯅꯕ ꯃꯐꯝꯗ ꯆꯥꯏ ꯍꯥꯏꯕꯗꯨ ꯑꯗꯨ ꯀꯔꯤ ꯁꯥꯟꯅꯕꯔꯥ ꯍꯥꯏꯕ
ꯀ꯭ꯔꯤꯀꯦꯠ ꯁꯥꯟꯅꯩꯕ ꯀ꯭ꯔꯤꯀꯦꯠ ꯀ꯭ꯔꯤꯀꯦꯠ ꯁꯥꯟꯅꯩꯕ ꯑꯩꯁꯦ
ꯍ
ꯑꯩꯁꯦ ꯀ꯭ꯔꯤꯀꯦꯠ ꯄ꯭ꯂꯦꯌꯔꯅꯦꯕ
ꯑ
ꯈꯪꯑꯕ
ꯎꯝ
ꯔꯤꯄ꯭ꯔꯖꯦꯟ ꯇꯧꯔꯦ ꯑꯥꯗ
ꯆꯠꯇꯨꯏꯔꯣ
ꯆꯠꯂꯦ ꯑꯥꯗ
ꯑꯣ ꯆꯠꯄ ꯂꯣꯏꯈ꯭ꯔꯦ
ꯂꯣꯏꯈ꯭ꯔꯦ
ꯀꯃꯥꯏ ꯇꯧꯒꯦ
ꯃꯣꯏꯅ ꯁꯥꯟꯅ
ꯅꯩꯊꯥꯕꯤꯈ꯭ꯔꯕ
ꯍꯥ
ꯅꯩ ꯊꯥꯕꯤꯈ꯭ꯔꯕ
ꯃꯤꯅ ꯅꯩꯊꯔꯦ ꯃꯤꯗꯤ ꯁꯥꯊꯤ ꯁꯥꯊ__ꯃꯤꯗꯤ ꯀꯨꯏꯔꯕꯅꯦ ꯁꯥꯟꯅꯕ ꯑꯩꯈꯣꯏꯗꯤ ꯀꯨꯏꯁꯨ ꯀꯨꯏꯗ꯭ꯔꯤ ꯃꯤꯅ ꯅꯩꯔꯛꯇ꯭ꯔꯗꯤ ꯑꯩꯈꯣꯏꯅ ꯀꯃꯥꯏꯅ ꯅꯩꯗꯨꯏꯅꯣ
ꯑꯣꯏꯔꯁꯨ ꯅꯩꯊꯕꯤꯒꯗꯕꯅꯦ
ꯎ ꯅꯩ_ ꯅꯩꯊꯕꯁꯨ ꯌꯥꯎꯌꯦ ꯑꯩꯅ
ꯖꯤ ꯑꯗꯨꯅꯤ ꯃꯣꯏꯅ ꯈꯛꯇ ꯅꯩꯔꯛꯄ ꯌꯥꯕ꯭ꯔꯥ
ꯌꯥꯕ꯭ꯔꯥ ꯑꯗꯨꯅꯤ ꯑꯩꯅ ꯑꯩꯅꯁꯨ ꯌꯥꯎꯔ ꯅꯩꯔꯤꯅꯤ ꯃꯣꯏꯗ
ꯖꯤ ꯑꯍꯥ ꯍꯥ ꯇꯧꯒꯗꯕꯅꯦ
ꯇꯥꯕꯔꯣ
ꯍ ꯍ ꯑꯌꯥꯍꯥ ꯅꯨꯡꯁꯁꯨ ꯊꯣꯛꯇꯦ ꯇꯕ꯭ꯔꯥ